ꯇꯥꯔꯕꯣ
ꯇꯥꯔꯦ ꯇꯥꯔꯦ
ꯑꯣ ꯅꯪ ꯃꯄꯥꯟ ꯂꯝꯗ ꯀꯣꯏ ꯆꯠꯂꯦꯍꯥꯏ ꯅꯪ ꯅꯨꯡꯉꯥꯏꯕ꯭ꯔꯣꯗꯣ
ꯑꯣ ꯍꯟꯗꯛ ꯑꯩ ꯅꯦꯄꯥꯜ ꯆꯠꯂꯨꯕꯗꯨꯔꯣ
ꯑ ꯅꯪ ꯅꯦꯄꯥꯜ ꯆꯠꯂꯦꯅ ꯑꯩ ꯄꯥꯎꯇꯥꯏ
ꯑꯣ ꯑꯁ ꯅꯨꯡꯉꯥꯏꯕ ꯍꯥꯏꯁꯦ ꯋꯥꯕꯖꯨꯅꯤꯗ ꯍꯥꯏꯗꯤ ꯁ꯭ꯀꯨꯜꯒꯤ ꯑꯣꯏꯅ ꯄꯨꯂꯞ ꯆꯠꯄꯗ ꯌꯥꯎꯔꯨꯕꯅꯤꯅꯅꯦ ꯑꯗꯒꯤ ꯑꯈꯣꯏꯗꯤ ꯃꯈꯥꯗꯁꯨ ꯆꯠꯂꯦꯕ ꯑꯈꯣꯏꯅ ꯆꯠꯄꯗꯣ ꯑꯅ ꯑꯁ ꯋꯥꯏꯗ ꯑꯥ ꯑꯥ ꯑꯥ ꯕꯁꯇ ꯆꯠꯂꯦꯕ ꯑ
ꯍꯥꯏꯗꯤ ꯃꯊꯛꯇ ꯈꯛꯇꯪ ꯆꯠꯄ ꯅꯠꯇꯕ ꯑꯦꯛꯁꯄꯤꯔꯦꯟꯁ ꯃꯈꯜ ꯑꯃꯅꯦꯕ
ꯑꯥ ꯑꯥ ꯑꯥ ꯍꯣꯏ ꯍꯣꯏ ꯅꯨꯡꯕꯨꯗꯤ ꯌꯥꯝ ꯅꯨꯡꯉꯥꯏꯑꯕ ꯍꯥꯏꯗꯤ ꯂꯝ ꯑꯣ ꯃꯌꯥꯝ ꯐꯥꯎꯔꯒ ꯆꯠꯂꯅꯤꯅꯀꯣ ꯄꯥꯜ ꯌꯧꯕꯗ ꯅꯨꯃꯤꯠ ꯃꯔꯤꯅꯤ ꯆꯪꯉꯦꯕꯀꯣ ꯑꯩꯈꯣꯏ ꯁꯤꯗꯩ ꯆꯠꯄꯁꯤꯅ ꯑꯥ ꯎꯝ ꯂꯦꯞꯇꯕꯤꯗ ꯆꯠꯄꯅꯤꯅ ꯑꯁ ꯅꯨꯡꯁꯨ ꯅꯨꯡꯉꯥꯏ ꯋꯥꯁꯨ ꯋꯥꯏ ꯑꯗꯨꯅꯦ
ꯑꯣ ꯑꯩ ꯑꯣꯖꯥ ꯑꯣꯖꯥ ꯀꯌꯥꯝ ꯌꯥꯎꯅ ꯆꯠꯂꯤꯅꯣ
ꯑꯣꯖꯥ ꯑꯗꯨꯝ ꯑꯥ ꯑꯗꯨꯝ ꯇꯔꯦꯠ ꯅꯤꯄꯥꯜ
ꯑꯣ ꯃꯣꯏꯅ ꯑꯗꯨꯝ ꯐꯖꯅ ꯍꯥꯏꯗꯤ ꯁꯦꯟꯅꯕꯤꯔꯤ ꯅꯠꯇ꯭ꯔꯕ
ꯑ ꯑꯣ ꯁꯦꯅꯩ ꯁꯅꯩ ꯃꯣꯏꯅ
ꯀ ꯐꯖꯅ ꯇꯧꯕ ꯁꯨꯃꯥꯏꯅ ꯇꯧꯅꯤ ꯈꯣꯠꯅꯤꯅ ꯑꯗꯨꯝ ꯐꯖꯅ
ꯎꯝ ꯇꯧꯋꯦ ꯇꯧꯋꯦ ꯍꯥꯏꯗꯤꯅꯦ ꯆꯥꯕ ꯀꯩꯀꯥꯗꯒꯤ ꯑꯗꯒꯤ ꯑꯗꯨꯝ ꯂꯣꯏ ꯃꯣꯏꯅ ꯂꯣꯏ ꯇꯧꯋꯦꯗ ꯌꯦꯡꯁꯤꯟꯕꯤꯕ ꯈꯣꯠꯄ ꯎ ꯂꯣꯏ ꯇꯧꯋꯦꯕ
ꯑꯣ ꯑꯗꯨ ꯅꯣꯏ ꯅꯦꯄꯥꯜꯗꯒꯤ ꯀꯩ ꯅꯪ ꯅꯦꯄꯥꯜꯗꯒꯤ ꯀꯩꯀꯩ ꯆꯥꯊꯔꯛꯑꯕ
ꯅꯦꯄꯥꯜꯗꯒꯤ ꯆꯥꯕ ꯍꯥꯏꯁꯦ ꯑꯩꯈꯣꯏꯁꯦ ꯍꯥꯏꯗꯤ ꯑꯥ ꯑꯩꯈꯣꯏ ꯆꯠꯃꯤꯟꯅꯕ ꯑꯣꯖꯥꯈꯩꯗꯣ ꯑꯗꯨꯗꯨꯅ ꯍꯥꯏꯗꯤ ꯑꯩꯈꯣꯏ ꯊꯣꯡꯕ ꯊꯥꯛꯄꯁꯦ ꯃꯣꯏ ꯑꯌꯥꯝꯕꯅ ꯇꯧꯋꯦꯕꯀꯣ ꯑꯗꯨꯒ ꯑꯩꯈꯣꯏꯁꯦ ꯑꯥ ꯆꯥꯔꯛꯄꯁꯦ ꯆꯥꯕꯨꯗꯤ ꯈꯔ ꯆꯥꯔ ꯏꯁꯇ꯭ꯔꯤꯠ ꯐꯨꯗꯀꯨꯝꯕ ꯃꯣꯃꯣꯁꯨ ꯀꯨꯝꯕ ꯃꯣꯏꯒꯤ
ꯍꯣꯏ ꯔꯤꯜꯁꯀꯨꯝꯕꯗ ꯌꯥꯝ ꯊꯦꯡꯅꯩ ꯍꯥꯏꯗꯤ ꯃꯣꯏꯒꯤ ꯏꯁꯇ꯭ꯔꯤꯠ ꯃꯣꯃꯣ ꯀꯩꯀꯥꯗꯣ ꯍꯥꯏꯗꯤ ꯌꯥꯝ ꯍꯥꯎꯋꯦ ꯈꯣꯠꯂꯦ ꯍꯥꯏꯅ ꯇꯥꯏ
ꯑꯥ ꯑꯥ ꯑꯥ ꯍꯥꯎꯋꯦ ꯍꯥꯎꯋꯦ ꯑꯗꯨꯝ ꯑꯗꯨꯒ ꯃꯣꯏꯒꯤ ꯍꯣꯇꯦꯜꯗ ꯈꯔ ꯆꯥꯔꯛꯑꯦ ꯃꯥꯏꯅꯦ ꯀꯁꯨ ꯌꯥꯝ ꯀꯨꯏꯅ ꯂꯩꯔꯛ ꯅ ꯇꯦꯕꯨꯀꯣ ꯑꯩꯈꯣꯏꯅ ꯆꯠꯄꯗꯨꯗꯤ
ꯑꯣ ꯐꯣꯔ ꯗꯦꯖ ꯂꯩ ꯀꯔꯤ ꯀꯌꯥꯝ ꯀꯨꯏꯅ ꯂꯩꯔꯛꯏꯅꯣ
ꯊ꯭ꯔꯤ ꯗꯦꯖꯃꯨꯛꯇꯪ ꯂꯩꯔꯛꯄ ꯃꯥꯜꯂꯦ
ꯑꯣ ꯑꯗꯣ ꯋꯦꯗꯔ ꯀꯔꯤ ꯀꯔꯥ ꯅꯨꯡꯉꯥꯏ
ꯑꯁ ꯍꯧꯖꯤꯛꯇꯤ ꯁꯥꯕꯅꯤꯅ ꯑꯥꯗꯁꯨ ꯌꯥꯝ ꯁꯥꯏꯌꯦꯕ ꯈꯨꯠꯁꯥꯗꯤ ꯂꯣꯏꯔꯦ ꯋꯤꯟꯇꯔꯒꯨꯝꯕꯗ ꯁꯛ ꯀꯗꯕꯅꯤꯗ
ꯍꯣꯏ ꯑꯗꯨꯃꯥꯏꯅ ꯀꯣꯏ ꯆꯠꯄꯁꯤ ꯁꯥꯒꯠꯄꯗꯨ ꯂꯩꯇꯦꯗꯅ ꯑꯣ ꯑꯗꯨꯗꯤ ꯍꯥꯏꯗꯤ ꯃꯣꯏ ꯅꯦꯄꯥꯜꯗ ꯆꯠꯄ ꯀꯥꯏꯁꯦ ꯐꯥꯒꯤꯗꯤ ꯅꯠꯇꯦꯅꯦ ꯌꯥꯝꯅ ꯍꯥꯏꯗꯤ ꯐꯣꯔꯦꯟ ꯆꯠꯂꯨꯔꯕꯅꯤꯅꯦ ꯅꯣꯏꯗꯤ
ꯍꯣꯏ ꯑꯗꯣ ꯏꯁ ꯀꯗꯥꯥꯏꯗꯒꯤꯅꯣꯗ ꯅꯦꯄꯥꯜꯒꯤ ꯍꯥꯏꯗꯤ ꯏꯁ꯭ꯄꯣꯔꯠꯁꯨ ꯑꯩꯈꯣꯏꯗꯤ ꯀꯨꯏꯅ ꯂꯩꯕ ꯅꯠꯇꯝꯅꯤꯅꯥ ꯀꯩꯁꯨ ꯌꯥꯝ ꯌꯦꯡꯉꯛꯇ꯭ꯔꯦꯕ ꯐꯖꯥ ꯐꯖꯥꯕꯁꯦ ꯍꯣꯏ ꯈꯔꯕꯨꯗꯤ ꯆꯪꯉꯛꯑ
ꯍꯣꯏ ꯑꯗꯨꯃꯥꯏꯅ ꯑꯗꯨꯝ ꯈꯔ ꯆꯠꯂꯤꯗꯣ ꯐꯔꯦ ꯆꯠꯄ ꯐꯪꯉꯤꯗꯣ ꯐꯔꯦꯅꯦ ꯑꯩꯗꯤ ꯆꯠꯄ ꯐꯪꯗꯦ
ꯏꯁ ꯀꯔꯥꯏꯗꯒꯤꯅꯣꯗ
ꯍꯥꯏꯗꯤ ꯀꯩ ꯀꯩꯀꯩ ꯂꯩꯗꯔꯛꯑꯕ ꯅꯦꯄꯥꯜꯗꯩꯩ ꯍꯥꯏꯗꯤ
ꯅꯦꯄꯥꯜꯗꯒꯤ ꯂꯩꯔꯛꯄ ꯍꯥꯏꯁꯦ ꯃꯣꯏꯒꯤ ꯀꯩꯅꯣ ꯗ꯭ꯔꯦꯁꯀꯨꯝꯕꯁꯨ ꯂꯩꯔꯛꯑꯦ ꯑꯗꯒꯤ ꯃꯣꯏꯒꯤ ꯀꯩꯅꯣ ꯑꯃ ꯑꯩꯈꯣꯏ ꯀꯩꯅꯣꯗ ꯆꯪꯉꯦꯕ ꯇꯦꯝꯄꯜꯒꯨꯝꯕꯗ
ꯑꯥ
ꯑꯗ ꯇꯦꯝꯄꯜꯒꯨꯝꯕ ꯆꯪꯉꯛꯄꯗ ꯍꯥꯏꯗꯤ ꯀꯩ ꯍꯥꯏꯗꯣꯏꯅꯣ ꯃꯣꯏꯒꯤ ꯕꯨꯙꯒꯤ ꯃꯨꯔꯇꯤꯒꯨꯝꯕ ꯀꯩꯀꯥ ꯃꯆꯥ ꯃꯆꯥ ꯃꯌꯥꯝ ꯌꯣꯜꯂꯦꯕꯀꯣ
ꯑꯥ
ꯑꯗꯨꯝꯕꯁꯨ ꯈꯔ ꯂꯩꯔꯛꯑꯦ ꯑꯗꯒꯤ ꯀꯩꯁꯨ ꯌꯥꯝꯗꯤ ꯂꯩꯔꯛꯇꯔ꯭ꯦꯗ ꯑꯃꯥꯏ ꯈꯔ
ꯍꯣꯏ ꯆꯠꯂꯨꯕ ꯃꯦꯃꯣꯔꯤ ꯑꯣꯏꯅꯕ ꯍꯥꯏꯗꯤ ꯆꯠꯂꯨꯏ ꯈꯪꯅꯕꯀꯣ
ꯑꯥ
ꯑꯗꯨꯅ ꯐꯩꯗ ꯍꯥꯏꯗꯤ ꯄꯣꯠ ꯆꯩ ꯑꯇꯣꯞꯄ ꯂꯥꯡ ꯐꯥꯡ ꯂꯩꯗꯣꯏ ꯁꯔꯨꯛꯄꯨꯗꯤ ꯆꯠꯂꯨꯕꯒꯤ ꯃꯣꯏ ꯑꯗꯨꯃꯥꯏꯅ ꯕꯨꯗꯒꯤ ꯀꯩꯀꯥ ꯂꯩ ꯂꯥꯛꯄꯗꯨꯅꯗꯤ ꯍꯥꯏꯗꯤ ꯁꯤ ꯍꯌꯦꯡ ꯃꯤ ꯅꯪꯅ ꯍꯌꯦꯡ ꯀꯣꯟꯅ ꯑꯉꯥꯡ ꯀꯩꯀꯥꯗ ꯎꯠꯂꯁꯨ ꯍꯥꯏꯗꯤ ꯕꯨꯙ ꯇꯦꯝꯄꯜ ꯍꯥꯏꯗꯤ ꯑꯩꯩꯅꯣ ꯅꯦꯄꯥꯜ ꯆꯠꯂꯨꯕꯒꯤ ꯍꯥꯏꯗꯤ ꯈꯨꯗꯝ ꯑꯃꯗꯤ ꯂꯩꯗꯅ ꯐꯣꯇꯣ ꯀꯩꯀꯥ ꯀꯥꯞꯂꯛꯄ ꯈꯣꯠꯂꯛꯄꯗꯤ ꯀꯩꯝ ꯇꯧꯗ꯭ꯔꯥ
ꯀꯔꯤ ꯍꯥꯏꯕ
ꯐꯣꯇꯣ ꯀꯔꯤ ꯀꯔꯥ ꯀꯥꯞꯄꯛꯄ ꯈꯣꯠꯂꯛꯄ
ꯑꯁ ꯐꯣꯇꯣ ꯐꯣꯇꯣꯒꯥꯁꯦ ꯍꯥꯏꯗꯤꯅꯦ ꯑꯥ ꯌꯧꯕꯗꯨꯅꯦ ꯐꯤꯕꯝ ꯑꯃ ꯇꯥꯗꯕꯤꯅꯤ ꯏꯁꯥꯁꯦ ꯍꯥꯏꯗꯤ ꯃꯈꯥꯗꯁꯨ ꯆꯠ ꯄꯅꯤꯅ ꯁꯥꯒ ꯁꯥꯕꯅꯦ ꯑꯗꯒꯤ ꯃꯣꯏ ꯍꯣꯇꯦꯜꯒꯨꯝꯕ ꯀꯩꯀꯥꯗ ꯆꯪꯉꯒꯕꯨꯗꯤ ꯑꯩꯈꯣꯏꯁꯦ ꯑꯍꯤꯡ ꯂꯦꯛꯞꯄꯒꯁꯨ ꯌꯥꯎꯋꯦꯕꯀꯣ ꯑꯃꯥꯏꯅ ꯌꯥꯎꯕ ꯀꯥꯟꯗ ꯀꯔꯤ ꯑꯃꯥꯏꯅ ꯌꯥꯎꯔ ꯈꯔꯒ ꯑꯁ ꯈꯪꯗꯦꯗ ꯌꯥꯝ ꯋꯥꯒꯤꯕꯅꯤꯗ
ꯑꯣ ꯍꯣꯏ ꯍꯧꯖꯤꯛꯇꯤ ꯌꯨꯝ ꯌꯧꯔꯛꯑꯦꯀꯣ
ꯑꯥ ꯌꯧꯔꯦ ꯌꯧꯔꯦ ꯍꯧꯖꯤꯛꯄꯨꯗꯤ ꯌꯧꯔꯦ
ꯍꯣꯏ ꯁꯤꯒ ꯑꯥꯒ ꯅꯦꯄꯥꯜꯗ ꯀꯔꯝꯕꯅ ꯅꯨꯡꯉꯥꯏꯕ ꯍꯦꯟꯒꯦ
ꯑꯩꯈꯣꯏ ꯁꯤꯅ ꯅꯨꯡꯉꯥꯏꯗ
ꯑꯣ ꯑꯗꯨꯗꯤ ꯌꯨꯝꯗꯒꯤ ꯍꯦꯟꯅ ꯅꯨꯡꯉꯥꯏꯕ ꯀꯩꯝ ꯂꯩꯇꯕꯅꯤꯗ ꯃꯣꯏ ꯌꯨꯝ ꯈꯪꯗꯦ ꯑꯩꯁꯨ ꯅꯣꯡ ꯐꯥꯗꯣꯛ ꯍꯌꯦꯡ ꯀꯣꯟꯅ ꯆꯠꯄꯒ ꯐꯪꯉꯗꯤ ꯆꯠꯀꯦꯒꯗꯤ ꯈꯟꯕꯅꯤ
ꯑꯗꯨꯅꯦ ꯀꯣꯟꯅꯅꯦ ꯍꯌꯦꯡ ꯀꯣꯟꯅ ꯏꯁꯥꯅꯒ ꯏꯊꯟꯇ ꯆꯠꯆꯕ ꯉꯝꯕ ꯀꯥꯟꯗ ꯆꯠꯄꯅ ꯐꯩꯌꯦꯗ ꯍꯥꯏꯗꯤ ꯆꯠꯅꯤꯡ ꯆꯠꯅꯤꯡꯕ ꯃꯐꯝꯗꯨꯁꯨ ꯆꯠꯄ ꯌꯥꯔꯦ
ꯍꯣꯏ ꯑꯗꯨꯃꯥꯏꯅ ꯁ꯭ꯀꯨꯜꯒꯤ ꯆꯠꯄꯗꯨꯗꯤ ꯍꯥꯏꯗꯤ ꯏꯁꯥꯅ ꯍꯥꯏꯗꯤ ꯐ꯭ꯔꯤꯗꯝ ꯀꯩꯝ ꯐꯪꯗꯦꯗꯅ ꯑꯣꯖꯥꯁꯤꯡꯅ ꯇꯧꯍꯟꯅꯤꯡꯕꯗꯣ ꯈꯇꯪ ꯇꯧꯕ ꯑꯗꯒꯤ ꯏꯁꯥꯅ ꯆꯠꯅꯤꯡ ꯈꯣꯠꯅꯤꯡꯕꯗꯤ ꯀꯩꯝ ꯐꯪꯗꯕ ꯑꯗꯨꯗꯨꯒꯤ
ꯍꯣꯏ ꯃꯌꯥꯝ ꯆꯠꯃꯤꯟꯅꯕꯩ ꯅꯨꯡꯉꯥꯏꯕꯗꯨ ꯃꯉꯥꯏ
ꯍꯣꯏ ꯍꯣꯏ ꯃꯌꯥꯝ ꯆꯠꯃꯤꯟꯅꯕꯒꯤ ꯑꯗꯨ ꯈꯔ ꯅꯨꯡꯉꯥꯏ
ꯑ ꯑꯗꯣ ꯅ ꯅꯣꯏ ꯍꯟꯗꯛ ꯑꯩꯅ ꯊꯣꯛꯂꯛꯄꯗ ꯅꯣꯏ ꯍꯟꯗꯛ ꯒꯨꯍꯥꯇꯤꯗ ꯆꯪꯅꯤꯅ ꯀꯩꯅꯣꯝꯃ ꯍꯥꯏ
ꯑꯣ ꯒꯣꯍꯥꯇꯤꯗꯔꯣ ꯑꯣ ꯀꯔꯤ ꯑꯩꯈꯣꯏ ꯕꯥꯗꯣ ꯃꯤꯠ ꯅꯥꯏꯕ ꯑꯗꯨꯒꯤ ꯃꯤꯠ ꯅꯥꯕꯒꯤ ꯑꯥ ꯃꯥꯗꯣ ꯊꯥꯎ ꯑꯍꯨꯝ ꯑꯍꯨꯝ ꯂꯩꯕ ꯈꯨꯗꯤꯡꯒꯤ ꯆꯦꯛꯀꯞ ꯆꯠꯄꯅꯦꯕ ꯑꯗꯨꯗ ꯆꯦꯛꯀꯞ ꯆꯠꯄꯗ ꯑꯩꯁꯨ ꯀꯔꯤꯕ ꯃꯤꯠꯇꯨ ꯆꯤꯛꯄ ꯇꯣꯏ ꯇꯣꯏꯅ ꯑꯈꯣꯏꯕꯥꯅ ꯅꯥꯕꯗꯣ ꯍꯥꯏꯗꯤ ꯑꯗꯨꯗ ꯃꯣꯏ ꯗꯣꯛꯇꯔ ꯁꯤꯡꯗꯨꯅ ꯅꯆꯥꯅꯁꯨꯁꯤꯡꯗꯨ ꯄꯨꯔꯛꯑꯣ ꯌꯦꯡꯕꯤꯒꯦ ꯈꯣꯠꯄꯤꯒꯦ ꯍꯥꯏ ꯍꯥꯏꯕꯅꯦꯕ ꯑꯗꯨꯗꯨꯒꯤ ꯁꯨꯝ ꯑꯩꯁꯨ ꯈꯔ ꯀꯩ ꯍꯥꯏꯗꯣꯏꯅꯣ ꯑꯩꯈꯣꯏ ꯃꯥꯥꯍꯣꯏꯅꯁꯨ ꯑꯗꯨꯝ ꯄꯨꯟꯅ ꯌꯦꯡꯊꯣꯛꯎꯔꯁꯦ ꯃꯥꯁꯨ ꯄꯨꯟꯅ ꯀꯔꯤ ꯀꯔꯥꯅ ꯍꯥꯏꯔꯒ ꯆꯠꯂꯒ ꯌꯦꯡꯊꯣꯛꯎꯕ ꯑꯗꯨꯗ ꯑꯁ ꯋꯥꯏꯗ ꯍꯥꯏꯗꯤ ꯏꯟꯗꯤꯌꯥ ꯃꯅꯨꯡꯁꯦ ꯀꯩ ꯍꯥꯏꯗꯅꯣ ꯃꯣꯠꯁꯨ ꯌꯥꯝ ꯃꯣꯠꯂꯦ ꯑꯗꯒꯤ ꯆꯠꯈꯤꯕꯗꯤ ꯕꯁ ꯆꯠꯂꯤ ꯑꯗꯨꯗꯨꯒ ꯍꯜꯛꯄ ꯄꯅ ꯐ꯭ꯂꯥꯏꯠꯇ ꯍꯜꯂꯛꯑꯦ ꯑꯩ ꯉꯔꯥꯡ ꯍꯜꯂꯛꯄꯅꯦ ꯑꯩꯁꯨ ꯑꯗꯨꯗ ꯑꯁ ꯃꯣꯏꯒꯤ ꯍꯥꯏꯗꯤ ꯀꯩ ꯍꯥꯏꯅꯤ ꯃꯐꯝꯗꯣ ꯑꯈꯣꯏꯅ ꯑꯈꯣꯏꯗꯣ ꯍꯣꯇꯦꯜꯗ ꯂꯩꯕꯅꯦꯕ ꯗꯨꯒꯤ ꯍꯣꯇꯦꯜꯗꯣ ꯍꯥꯏꯗꯤ ꯃꯣꯏꯒꯤ ꯆꯥꯅ ꯊꯛꯅꯕꯗꯣ ꯍꯥꯏꯗꯤ ꯌꯥꯝ ꯇꯥꯡꯉꯦꯕ ꯍꯣꯇꯦꯜ ꯃꯅꯨꯡꯗꯨꯗꯤ ꯈꯔ ꯇꯥꯡꯕꯒꯤ ꯑꯗꯨꯒꯤ ꯊꯣꯛꯑꯒ ꯑꯣꯏꯅ ꯆꯥꯏꯕ ꯊꯣꯛꯑꯒ ꯆꯥꯕꯗꯣ ꯍꯥꯏꯗꯤ ꯀꯩꯅꯣ ꯍꯥꯎ ꯗꯤ ꯍꯥꯎꯋꯦꯕ ꯑꯗꯨ ꯑꯣꯏꯔꯁꯨ ꯌꯦꯡꯕꯗ ꯃꯤꯠ ꯄꯦꯟꯗꯕꯗꯣ ꯌꯥꯝꯅ ꯍꯥꯏꯗꯤ ꯃꯣꯠꯄꯩ ꯇꯥꯏꯞ ꯃꯈꯨꯠ ꯃꯁꯥꯗꯨꯣ ꯁꯦꯡꯅ ꯍꯥꯝꯗꯕꯤ ꯈꯣꯠꯇꯕꯤ ꯍꯥꯏꯗꯤ ꯀꯩ ꯍꯥꯏꯅꯤ ꯏꯁꯇ꯭ꯔꯤꯠꯇꯒꯨꯝꯕ ꯑꯗꯨꯃꯥꯏꯅ ꯁꯨꯝ ꯑꯩꯈꯣꯏꯗꯤ ꯄꯅꯤꯄꯨꯔꯤꯒꯨꯝꯕ ꯆꯥꯅꯤꯡꯕ ꯐꯥꯎꯤꯗꯅ ꯍꯦꯛ ꯎꯕꯗ ꯑꯗꯨꯗꯣ ꯆꯥ ꯈꯣꯠ ꯇꯧꯕꯗꯣ ꯍꯥꯏ ꯆꯪꯗꯤ ꯆꯪꯉꯦ ꯑꯗꯨꯒ ꯃꯣꯠꯄꯒꯤ ꯏꯁꯥꯗ ꯌꯥꯝ ꯄꯥꯛꯆꯅꯤꯡꯗꯕꯗꯣ ꯑꯗꯨꯒꯨꯝꯕꯁꯨ ꯑꯗꯨꯝ ꯇꯧꯋꯦ ꯑꯗꯨ ꯗꯨꯒ ꯑꯁ ꯗꯣꯛ ꯇꯔ ꯑꯗꯨ ꯗꯣꯛꯇꯔꯅ ꯌꯦꯡꯅꯩꯌꯦ ꯑꯗꯨ ꯑꯗꯨꯒ ꯍꯥꯏꯗꯤ ꯀꯩꯝꯕꯨꯗꯤ ꯇꯧꯔꯝꯗꯦ ꯑꯗꯨꯒ ꯀꯔꯤ ꯄꯣꯠꯃꯠ ꯃꯇꯝ ꯈꯔ ꯄꯣꯊꯥꯎ ꯈꯣꯊꯥꯎ ꯅꯁꯥꯗꯣ ꯌꯥꯝ ꯋꯥ ꯍꯟꯕ ꯃꯥꯜꯂꯦ ꯈꯣꯠꯂꯦ ꯍꯥꯏꯔꯛꯑꯦ ꯑꯗꯨꯗꯨꯒ ꯀꯔꯤ ꯀꯩꯗꯧꯔꯤꯒꯦ ꯍꯪꯉꯛꯄ ꯑꯩꯉꯣꯟꯗ ꯑꯗꯩ ꯑꯩꯅ ꯑꯩꯗꯤ ꯀꯔꯤꯕ ꯅꯤꯠ ꯊꯥꯔꯤ ꯍꯥꯏꯔꯦ ꯑꯗꯨꯗꯤ ꯍꯌꯦꯡ ꯀꯣꯟꯅ ꯄꯣꯊꯥꯎ ꯀ ꯍꯥꯏꯖꯜꯂꯛꯑꯦ ꯃꯣꯏꯅ ꯍꯨꯝ ꯑꯗꯣ ꯑꯗꯨꯃꯥꯏꯅ ꯍꯥꯏꯔ ꯃꯣꯏ ꯗꯣꯛꯇꯔꯁꯤꯡꯗꯨꯁꯨ ꯐꯗꯤ ꯐꯥꯏꯕꯣ ꯑꯗꯨ ꯑꯣꯏꯔꯁꯨ ꯃꯤꯗꯣ ꯍꯥꯏꯗꯤ ꯑꯦꯄꯣꯏꯟꯃꯦꯟ ꯂꯧꯔꯒ ꯌꯦꯡꯕꯅꯦꯕ ꯑꯗꯨꯗꯨꯒꯤ ꯗꯥꯛꯇꯔꯗꯣ ꯆꯠꯂꯦꯗꯅ ꯑꯍꯥꯟꯕ ꯅꯨꯃꯤꯠꯇ ꯆꯠꯂꯦ ꯑꯗꯨꯗꯨꯒ ꯌꯦꯡ ꯐꯪꯗꯕ ꯗꯣꯛꯇꯔꯗꯨ ꯅꯨꯃꯤꯠ ꯇꯥꯗꯦꯅ ꯅꯨꯃꯤꯠ ꯈꯥꯏꯗꯣꯛꯄ ꯃꯥꯜꯂꯦꯕ ꯑꯗꯨꯗꯨꯒꯤ ꯍꯥꯏꯗꯤ ꯑꯍꯥꯟꯕ ꯆꯠꯄ ꯅꯨꯃꯤꯠꯇꯨꯗ ꯑꯃꯨꯛ ꯗꯣꯛꯇꯔꯗꯣ ꯂꯩꯇꯦ ꯌꯥꯔꯦ ꯑꯗꯨꯒ ꯑꯅꯤꯁꯨꯕ ꯆꯠꯄꯗꯅ ꯑꯃꯨꯛ ꯂꯩꯔꯦ ꯑꯗꯨꯗꯨꯒ ꯑꯗꯨꯗꯨꯅ ꯃꯤ ꯅꯣꯡꯃꯒꯤ ꯃꯤ ꯑꯃꯃꯝꯇꯪ ꯌꯦꯡꯒꯗꯕꯅꯤ ꯍꯥꯏꯔꯛꯄ ꯂꯥꯛꯃꯤꯟꯅꯕ ꯃꯤ ꯑꯣꯏꯗꯤ ꯃꯣꯏ ꯔꯨꯜ ꯂꯩꯅ ꯑꯗꯨꯗꯨꯒꯤ ꯑꯃꯨꯛ ꯐꯪꯗ꯭ꯔꯦ ꯑꯩ ꯅꯣꯡꯉꯥꯜꯂꯝ ꯑꯃꯨꯛ ꯆꯠꯂꯦ ꯑꯗꯨ ꯗꯨꯀꯥꯟꯗ ꯇꯖ ꯀꯔꯤ ꯀꯔꯥ ꯇꯧꯕ ꯈꯣꯠꯄ ꯑꯁ ꯃꯇꯝꯗꯤ ꯃꯌꯥꯝ ꯃꯥꯡꯉꯤꯅꯤꯗ
ꯑꯣ ꯌꯦꯡꯕꯨ ꯌꯦꯡꯊꯣꯛꯏꯗꯣ ꯐꯔꯕꯅꯦ
ꯊꯣꯛꯑꯦ ꯑꯗꯨꯗ ꯀꯥ ꯍꯦꯟꯅꯕꯨꯗꯤ ꯀꯩꯁꯨ ꯇꯧꯗꯦꯅꯕꯨꯗꯤ ꯍꯥꯏ ꯍꯥꯏꯗꯤ ꯈꯔ ꯋꯥꯍꯟꯕ ꯃꯥꯜꯂꯦ ꯅ ꯁꯥꯥꯗ ꯈꯣꯠꯄꯅ ꯍꯥꯏꯕ ꯑꯗꯨꯗꯨꯒꯤ
ꯎꯝ
ꯍꯪꯗꯦ ꯑꯗꯨ ꯒꯨꯍꯇꯤ ꯆꯠꯄ ꯍꯥꯏꯖꯦ ꯍꯣꯏ ꯏꯟꯗꯤꯌꯥꯒꯤ ꯊꯃꯣꯏ ꯒꯨꯣꯍꯥꯇꯤꯗ ꯆꯠꯄ ꯍꯥꯏꯁꯦ ꯂꯩꯔꯤꯕ ꯆꯤꯟꯖꯥꯛ ꯊꯟꯖꯥꯛꯁꯨ ꯍꯣꯏꯗ ꯈꯔ ꯃꯥꯟꯅꯗꯦꯗꯅ ꯃꯣꯏꯗꯤ ꯃꯣꯏꯒꯤ ꯑꯗꯨꯗꯨꯒꯤ ꯀꯩ ꯍꯥꯏꯗꯣꯏꯅꯣ ꯆꯥꯛ ꯌꯦꯟꯁꯥꯡꯗꯣ ꯂꯣꯏ ꯁꯤꯟꯕꯗꯣ ꯃꯣꯏꯗꯤ ꯑꯩꯈꯣꯏꯗꯤ ꯑꯔꯤꯕ ꯌꯥꯝ ꯑꯁꯤꯟꯕ ꯆꯥꯗꯦꯗꯅ ꯃꯣꯏꯗꯤ ꯏꯟꯖꯥꯡ ꯈꯨꯗꯤꯃꯛ ꯁꯦ ꯑꯗꯨꯝ ꯆꯝꯄ꯭ꯔꯥꯒꯨꯝꯕ ꯊꯥꯔ ꯊꯥꯔꯒ ꯑꯁꯤꯟꯕ ꯉꯥꯛꯇ ꯑꯌꯥꯝꯕꯅ ꯑꯗꯨꯝ ꯄꯤꯕ ꯑꯗꯒꯤ ꯑꯗꯨꯒꯤ ꯑꯗꯨꯝ ꯌꯥꯝ ꯄꯥꯛ ꯍꯩꯅꯗꯕꯗꯣ ꯑꯗꯨꯗꯨꯒꯤ ꯆꯥꯛꯅ ꯄꯥꯛꯆꯥꯥꯗꯤ ꯑꯩꯈꯣꯏꯗꯤ ꯍꯥꯏꯗꯤ ꯁꯨꯝ ꯑꯩꯈꯣꯏꯅ ꯆꯥꯕ ꯄꯔꯥ ꯁꯥꯒꯨꯝꯕ ꯑꯗꯒꯤ ꯆꯤꯛꯀꯟ ꯆꯧ ꯑꯗꯨꯒꯨꯝꯕ ꯐ꯭ꯔꯥꯏ ꯔꯥꯏꯁꯀꯨꯝꯕ ꯑꯗꯨꯃꯥꯏꯅ ꯑꯣꯏꯅ ꯆꯥꯏꯕ ꯍꯥꯏꯗꯤ ꯃꯣꯏ ꯑꯇꯩ ꯆꯤꯟꯖꯥꯛꯇꯣ ꯑꯌꯥꯝꯕꯅ ꯃꯣꯏꯗꯤ ꯁꯤꯟꯕꯣꯏ ꯂꯥꯛꯄꯣꯏ ꯂꯣꯏ ꯇꯧꯕ ꯌꯩ ꯍꯩꯅꯗꯕꯗꯣ
ꯍꯣꯏ ꯃꯣꯏꯗꯤ ꯉꯥꯒꯁꯦ ꯍꯩꯅꯧꯒ ꯊꯣꯡꯉꯦ ꯍꯥꯏ
ꯑ ꯑꯗꯒꯤ ꯍꯣꯏ ꯉꯥꯒ ꯍꯩꯅꯧꯕ ꯊꯣꯡꯉꯦ ꯑꯗꯨ ꯈꯪꯉꯦ ꯑꯗꯨ ꯑꯁ ꯈꯨꯠꯁꯤꯟꯗꯤ ꯂꯩꯇ꯭ꯔꯦ ꯑꯗꯒꯤ ꯏꯁꯥꯅ ꯂꯩꯔꯒ ꯅꯣꯡꯃ ꯊꯣꯡꯁꯤꯅ ꯊꯣꯡꯉꯦꯕ ꯑꯗꯨꯗ ꯑꯩꯈꯣꯏꯗꯤ ꯌꯦꯟ ꯀꯩꯀꯥꯗꯣ ꯍꯥꯏꯗꯤ ꯃꯉꯛ ꯀꯔꯤ ꯀꯔꯥ ꯂꯣꯏ ꯆꯥ ꯀꯣꯠ ꯇꯧꯋꯤꯗꯅ ꯃꯣꯏꯗꯤ ꯃꯉꯛ ꯁꯨ ꯆꯥꯗꯤꯌꯦ ꯑꯗꯒꯤ ꯃꯈꯣꯡꯁꯨ ꯆꯥꯗꯦ ꯃꯣꯏ ꯆꯥꯔꯤꯁꯦ ꯃꯐꯩꯒ ꯑꯣꯡꯂꯤ ꯇꯣꯡ ꯁꯔꯨꯛꯇꯣ ꯈꯇꯪ ꯑꯩꯈꯣꯏꯗꯤ ꯍꯥꯏꯗꯤ ꯑꯗꯨꯝꯕ ꯃꯀꯣꯛ ꯃꯈꯣꯡ ꯀꯩꯀꯥꯗ ꯆꯥꯕꯅꯤꯅꯅꯦ ꯑꯩꯈꯣꯏꯅ ꯍꯥꯏꯗꯤ ꯂꯧꯒꯦ ꯍꯥꯏꯕꯗꯣ ꯑꯗꯨꯗ ꯃꯣꯏꯅ ꯌꯥꯝꯅ ꯍꯣꯡꯅ ꯍꯣꯡꯅ ꯄꯤꯊꯣꯛꯑꯦꯕ ꯑꯩꯈꯣꯏꯗ ꯍꯣꯏ ꯑꯗꯨ ꯃꯉꯥꯏꯔꯦ ꯅꯨꯡꯉꯥꯏꯕ ꯍꯥꯏꯗꯤ ꯑꯗꯒꯤ ꯍꯣꯏ ꯆꯠꯂꯨ ꯑꯩꯈꯣꯏꯒꯤ ꯈꯔ ꯑꯔꯤꯕ ꯈꯔꯕꯨꯗꯤ ꯀꯣꯏꯔꯛꯑꯦ ꯑꯗꯨꯝ ꯍꯥꯏꯗꯤ ꯁꯣꯞꯄꯤꯡ ꯇꯧꯕ ꯈꯣꯠ ꯄꯥ ꯃꯣꯏ ꯑꯗꯨꯒꯤ ꯑꯣ ꯃꯣꯏ ꯀꯔꯤ ꯁꯤꯇꯤ ꯁꯦꯟꯇꯔ ꯍꯥꯏꯕ꯭ꯔꯥ ꯀꯩꯅꯣ ꯑꯗꯨꯗꯤ ꯗ ꯆꯪꯉꯦ ꯑꯗꯨꯒ ꯐꯤꯔꯣꯟ ꯀꯔꯤ ꯀꯔꯥꯛ ꯈꯔ ꯌꯦꯡꯉꯦ ꯑꯗꯨ ꯑꯗꯨꯃꯉꯥꯏ ꯑꯣ ꯈꯪꯗꯦ ꯋꯥꯗꯤ ꯋꯥꯏ ꯑꯗꯨ ꯆꯠꯄꯗꯣ ꯑꯃꯔꯣꯝꯗꯁꯨ ꯑꯃꯨꯛꯁꯨ ꯅꯨꯡꯉꯥꯏ ꯍꯥꯏꯗꯤ ꯍꯥꯏꯗꯤ ꯀꯩ ꯀꯩ ꯅꯥꯏ ꯈꯣꯠꯂꯤ ꯑꯗꯨ ꯌꯦꯡꯊꯣꯛꯄꯗ ꯀꯩꯝꯇ ꯇꯧꯔꯝꯗꯕꯗꯣ
ꯎꯝ
ꯅ ꯑꯩꯈꯣꯏ ꯕꯥꯒꯤ ꯆꯦꯛꯑꯞꯇꯨꯁꯨ ꯀꯩꯝ ꯇꯧꯔꯝꯗꯦ ꯈꯣꯠꯂꯝꯗꯦ ꯍꯥꯏꯗꯤ ꯌꯥꯝ ꯍꯦꯟꯅ ꯍꯦꯟꯖꯜꯂꯝꯗꯦ ꯑꯗꯨꯝ ꯍꯥꯟꯅꯩ ꯍꯛꯆꯥꯡꯗ ꯂꯩ ꯈꯣꯠꯂꯦ ꯐꯠ ꯍꯥꯏꯗꯤ ꯐꯥꯒꯠꯂꯦ ꯈꯣꯈꯠꯂꯦ ꯍꯥꯌꯦꯕ ꯑꯣ ꯑꯗꯨꯃꯥꯏꯅ ꯇꯧꯋꯦ ꯍꯥꯏꯇꯥꯅꯤ ꯑꯗꯨ ꯅꯪꯁꯨ ꯍꯜꯂꯛꯄꯩ ꯋꯥꯔꯝꯃꯅꯤ ꯄꯣꯊꯥꯔꯛꯑꯣ ꯍꯥꯏꯗꯤ ꯑꯥꯗ ꯂꯩꯔꯛꯄꯒꯤ ꯑꯣ ꯑꯗꯨꯗꯤ ꯑꯩꯁꯨ ꯊꯝꯃꯒꯦꯀꯣ ꯎꯝ